ꯍꯜꯂꯣ ꯑꯥ
ꯑꯩꯗꯤ ꯅꯪ ꯀꯣꯜ ꯄꯥꯏꯈꯠꯂꯔꯣꯏꯗ꯭ꯔꯥꯅ ꯈꯜꯂꯨꯔꯦ ꯍꯜꯂꯣ
ꯁꯤꯗ ꯑꯃꯨꯛ ꯇꯧꯔꯕ ꯇꯥꯏ ꯇꯥꯏ
ꯑꯩꯗꯣ
ꯌꯥꯝꯕꯅꯦꯕ
ꯀꯩꯗꯧꯔꯤꯒꯦ ꯅꯪꯉꯣ
ꯆꯥꯛꯆꯥꯕ ꯂꯣꯏꯔꯒ ꯇꯨꯝꯃꯅꯤ
ꯆꯠꯊꯣꯛꯇ꯭ꯔꯕ
ꯑꯩ ꯉꯁꯤ ꯊꯕꯛ ꯆꯠꯂꯦ ꯍꯜꯂꯛꯑꯦ
ꯋꯥ ꯔꯝꯃꯅꯤꯅꯦ ꯑꯗꯨꯗꯤ
ꯋꯥꯏꯌꯦ ꯋꯥꯔꯁꯨ ꯎꯄꯥꯌ ꯂꯩꯇꯦ ꯑꯁ ꯌꯥꯝꯅ ꯇꯧꯗꯕ ꯌꯥꯗꯒꯤ
ꯎꯝ
ꯐꯩꯗꯕꯅꯤꯅ ꯋꯥꯔꯤ ꯑꯃꯥꯏꯅ ꯋꯥꯔꯤ ꯉꯥꯏꯍꯥꯛ ꯉꯥꯏꯍꯥꯛ ꯁꯥꯟꯅꯅꯤꯡꯕꯕꯁꯤ
ꯑꯗꯨꯅꯦ ꯁꯥꯅꯤꯪꯕꯒꯤꯅꯦ ꯍꯥꯏꯕ
ꯑꯩꯁꯨ ꯁꯥꯟꯅꯅꯤꯡꯉꯤꯅꯦꯕ
ꯁꯥꯟꯅꯅꯤꯡꯉꯉꯦ ꯅꯣꯡꯃꯇ ꯃꯦꯁꯦꯁ ꯃꯦꯁꯦꯖ ꯍꯜꯂꯛꯄ꯭ꯔꯅꯦ ꯑꯣꯏ
ꯑꯦ ꯑꯩꯅ ꯍꯜꯂ ꯅꯪꯅ ꯍꯜꯂꯛꯇ꯭ꯔꯒ ꯁꯤꯌꯥ
ꯍꯟ ꯅꯪ ꯑꯩꯅ ꯑꯩꯅꯁꯨ ꯊꯥꯔꯛꯏꯗꯨꯗꯤ ꯅꯪꯉꯣꯟꯗ
ꯊꯥꯔꯛꯑ ꯑꯗꯨꯗ ꯍꯥꯏꯗꯤ ꯍꯜꯂꯛꯇꯦꯗꯨꯅ ꯃꯦꯟ ꯑꯣꯏꯅ ꯑꯩꯅ ꯍꯟꯕꯅꯦꯔꯝꯕ
ꯏꯁ ꯌꯥꯔꯦ ꯑꯣꯏꯗꯕ ꯉꯥꯡꯉꯅꯨ
ꯄꯤꯁ
ꯇꯧꯒꯦꯀꯣ
ꯇꯧ ꯇꯧ
ꯑꯁꯤꯁ ꯍꯟꯕ ꯉꯥꯛꯇꯅꯤ ꯀꯩꯅꯣ
ꯁꯤ ꯌꯦꯡꯉꯥꯗ ꯌꯦꯡꯉꯗ ꯅꯪ ꯇꯥꯏꯃꯤꯡꯗ ꯌꯦꯡꯉꯣ ꯄꯨꯡ ꯀꯌꯥꯣ ꯍꯟꯈꯤꯕꯦ ꯅꯪ ꯑꯩꯅ ꯄꯨꯡꯟ ꯀꯌꯥꯗꯣ ꯐꯥꯔꯦ ꯈꯦꯠꯅꯔꯝꯒꯅꯤꯕ
ꯈꯦꯟꯅꯗꯦ ꯈꯟꯅꯗꯦ
ꯆꯥꯛ ꯆꯔꯕꯥ ꯁꯥꯆ ꯌꯥꯝ ꯊꯤꯉꯤꯅ ꯑꯁꯅꯦ ꯁꯤ ꯈꯛꯇ ꯀꯗ
ꯀꯁꯤ ꯇ ꯂꯅ ꯃꯤꯒꯤ ꯆꯥꯕ ꯂꯩ ꯆꯥꯗꯒ
ꯌꯥꯝ ꯊꯦꯡꯕ ꯂꯩꯕ ꯑꯗꯨꯃꯥꯏꯅ ꯆꯥꯗꯤ ꯌꯥꯔꯣꯏꯅ
ꯂꯒ ꯃꯤꯒꯤ
ꯑꯦꯁꯤꯗꯤ ꯃꯒꯤ ꯆꯥꯗ
ꯆꯥꯛ ꯑꯗꯨꯝ ꯇꯧꯔꯕꯣ ꯉꯁꯤꯗ
ꯌꯦꯟꯁꯥꯡ ꯍꯥꯡꯂꯣꯛꯗꯅ ꯑꯩ ꯈꯨꯝꯅꯉꯥꯏ
ꯃꯤꯗ ꯃꯤꯅ ꯃꯤꯒꯤ ꯆꯥꯕ ꯅꯨꯃꯤꯠꯇꯗꯅꯦ ꯃꯤ ꯑꯃ ꯑꯃꯅꯁꯨ ꯂꯥꯏꯅ ꯍꯪꯂꯛꯀꯅꯤ ꯀꯁꯥꯡ ꯆꯥꯈꯤꯦ ꯀꯁꯥꯡ ꯆꯥꯒꯦꯅ ꯃꯦꯒꯤ ꯆꯥꯏꯌꯦ ꯃꯦꯒꯤꯗ ꯃꯤꯅꯁꯨ ꯑꯁꯤ ꯅꯨꯄꯤꯁꯦ ꯀꯔꯤꯒꯤꯅꯣ ꯆꯥꯁꯨ ꯆ ꯆꯥꯗꯕꯤꯗ ꯀꯔꯤ ꯇꯧꯔꯤꯅꯣꯅ ꯈꯜꯂꯝꯃꯤ ꯑꯗꯨ ꯃꯤꯅ ꯆꯥꯗꯕ ꯅꯨꯃꯤꯠꯇꯅ ꯌꯦꯟꯁꯥꯡꯁꯨ ꯋꯥꯡ ꯍꯪꯉꯣꯏꯕ
ꯀꯩ ꯖꯥꯡ ꯊꯣꯡ ꯉꯥꯁꯤ
ꯉꯁꯤ ꯅꯨꯃꯤꯠꯇꯤ ꯀꯔꯤ ꯍꯥꯏ ꯍꯥꯏꯅ ꯐꯨꯒꯦ ꯁꯨꯃꯥꯏꯅ ꯂꯐꯨ ꯍꯥꯏꯕ ꯃꯥꯜꯂꯦꯀꯣ
ꯎꯝ ꯂꯐꯨꯒꯤꯈꯩ
ꯅꯠꯇꯦ ꯂꯐꯨ ꯅꯠꯇ꯭ꯔꯣ ꯃꯅꯥ ꯅꯠꯇꯕꯤꯗ ꯏꯁꯇ꯭ꯔꯦꯠ ꯀꯥꯕꯤꯗꯣ ꯑ ꯑꯗꯣ ꯏꯔꯣꯕꯁꯥꯏ ꯑꯗꯨꯒ ꯀꯔꯤ ꯍꯥꯏꯌꯦ ꯑꯥ ꯎꯁꯣꯏ
ꯎꯁꯣꯏ
ꯑ ꯑꯗꯨ ꯎꯁꯣꯏꯗꯣ ꯆꯝꯐꯨꯠ ꯐꯨꯠꯂꯒ ꯆꯥꯕ
ꯇ꯭ꯔꯥꯏ ꯇꯧꯕ ꯌꯥꯏ ꯅꯪꯒꯤꯗꯨꯗ ꯎꯁꯣꯏ ꯀꯥꯡꯁꯣꯏꯗꯤ ꯆꯥꯗ꯭ꯔꯤ
ꯎꯁꯣꯏꯗꯣ ꯑꯩꯈꯣꯏ ꯁꯣꯏꯕ ꯀꯥꯟꯗ ꯁꯥꯡꯅ ꯁꯥꯡꯅ ꯁꯣꯏꯗꯅ ꯎꯁꯣꯏ ꯍꯥꯏꯔꯒ ꯅꯣꯏꯒꯤ ꯑꯁꯨꯃꯥꯏꯅ ꯃꯄꯨꯝ ꯑꯆꯧꯕꯗꯨ ꯅꯠꯇꯦ ꯑꯩꯈꯣꯏꯒꯤ ꯃꯇꯣꯟ ꯃꯆꯥ ꯃꯆꯥ ꯂꯥꯏꯕꯤꯗꯧ ꯈꯪꯕ꯭ꯔꯥ
ꯑꯩꯈꯣꯏ ꯃꯆꯥ ꯑꯃ ꯋꯥꯈꯤꯗꯗꯧꯗ
ꯑꯥ ꯑꯗꯨꯗ ꯑꯗꯨ ꯆꯝꯐꯨꯠꯅꯦ ꯑꯗꯨꯒ ꯌꯦꯔꯨꯝ ꯑꯃ ꯅꯣꯡꯃꯃꯥ ꯄꯤꯖꯒꯦ ꯅꯪ ꯂꯥꯛꯄꯁꯤꯂ ꯑꯩ ꯅꯪ ꯎꯃꯟꯗꯅꯅꯦ
ꯂꯥꯛꯑꯒꯦ ꯂꯥꯛꯑꯒ ꯅꯠꯇ꯭ꯔ ꯍꯧꯖꯤꯛ ꯍꯦꯛꯇ ꯂꯥꯛꯁꯜꯂꯣ ꯍꯥꯏꯔ ꯄꯥꯏꯔꯛꯑꯣ ꯍꯥꯏꯔ
ꯍꯧꯖꯤꯛꯗꯤ ꯂꯥꯛꯒꯅꯨ ꯊꯦꯡꯉꯦ ꯀꯤꯌꯦ
ꯀꯩꯒꯤ ꯀꯤꯗꯣꯏꯅꯣ ꯍꯥꯏꯖꯦ ꯑꯩ ꯚꯨꯠꯁꯨ ꯅꯠꯇꯦ
ꯃꯤꯅ ꯎꯔꯀꯥꯟꯗ ꯌꯥꯝ ꯅꯨꯡꯉꯥꯏꯇꯦꯕ
ꯍꯣꯏ ꯍꯣꯏ ꯆꯨꯝꯃꯤ ꯑꯗꯨꯕꯨꯗꯤ
ꯑꯉꯟꯕ ꯑꯉꯟꯕꯗ ꯎꯅꯁꯦ ꯑꯁꯣꯏꯕ ꯂꯣꯏꯅ ꯎꯅꯉꯥꯏꯒꯤ ꯅꯨꯃꯤꯗꯥꯡꯗ ꯎꯔꯗꯤ ꯃꯁꯛ ꯐꯖꯅ ꯈꯪꯉꯔꯣꯏ ꯉꯁꯤ ꯅꯨꯃꯤꯗꯥꯡ ꯎꯅꯔꯒ ꯍꯌꯦꯡꯈ ꯑꯩꯁꯨꯛ ꯂꯥꯛꯄ ꯀꯥꯟꯗ ꯀꯅꯥꯅꯣꯅ ꯍꯥꯡꯅꯔꯗꯤ ꯀꯥꯟꯅꯗꯦꯗꯅ
ꯑꯁ ꯃꯩ ꯌꯥꯝ ꯉꯥꯜꯂꯕꯗꯨꯕꯨ ꯍꯨꯖꯤꯛ
ꯌꯥꯏꯌꯦ ꯑꯗꯨꯁꯨ ꯊꯧꯅꯥ ꯌꯥꯝ ꯐꯕꯩ ꯋꯥꯔꯕ
ꯊꯧꯅꯥꯗꯤ ꯐꯩꯍꯦ ꯁꯤꯌꯥ
ꯍꯧꯖꯤꯛ ꯍꯦꯛꯇ ꯎꯅꯔꯁꯦ ꯍꯥꯏꯔꯕ
ꯍꯧꯖꯤꯛ ꯍꯦꯠꯇ ꯂꯥꯛꯑꯗꯕꯅꯦ ꯂꯥꯛꯑꯣ ꯍꯥꯏꯔꯗꯤ
ꯏꯁ ꯀꯩꯅꯣ ꯅꯣꯏ ꯃꯩꯇꯩꯒꯤ ꯅꯨꯡꯁꯥꯕ ꯍꯥꯏꯗꯣ ꯑꯣꯏꯔꯁꯨ ꯑꯩ
ꯅꯨꯡꯁꯥꯕꯒ ꯍꯥꯢꯖꯤꯜꯂꯤ
ꯋꯥꯔꯤ ꯌꯥꯝ ꯅꯨꯡꯉꯥꯏꯔꯤꯌꯦ
ꯉꯁꯥꯢ ꯉꯜꯂꯤꯉꯩꯗ ꯉꯥꯡꯅꯔꯝꯃꯗꯤ ꯅꯪꯅ ꯑꯩꯅ ꯍꯥꯏꯔ ꯀꯥꯟꯗ ꯉꯥꯡꯅꯔꯝꯃꯗꯤ ꯂꯥꯛꯑꯣ ꯍꯥꯏꯔꯒ ꯑꯩꯒꯤ ꯈꯛꯇ ꯇꯥꯏꯅꯔꯒ ꯂꯩꯌꯦꯁꯤ
ꯌꯦꯡꯉꯣ ꯅꯪ ꯃꯦꯁꯦꯖ ꯍꯜꯂꯛꯄꯗꯣ ꯄꯨꯡ ꯀꯌꯥ ꯍꯜꯂꯛꯀꯦ ꯌꯦꯡꯉꯣ ꯑꯩꯅ ꯈꯔ ꯇꯨꯝꯃꯤꯒꯥꯟꯗ ꯑꯃꯨꯛ
ꯑꯥ
ꯑꯗꯨꯒꯤꯅꯤ
ꯇꯧꯔꯛꯄꯒ ꯄꯥꯢꯔꯛꯢꯗꯨꯅꯤ
ꯏꯁ ꯇꯩꯔꯛꯄꯒ ꯄꯥꯢꯔꯛꯗꯨꯅꯤ ꯒꯥꯏꯅ ꯑꯩꯅ ꯋꯣꯏꯁ ꯀꯣꯜ ꯋꯣꯏꯁꯇ ꯀꯣꯜ ꯇꯧꯕꯗꯤ ꯅꯪ ꯈꯪꯕ꯭ꯔꯥ
ꯈꯪꯗꯦ ꯅꯦꯠ ꯑꯣꯟ ꯇꯧꯁꯨ ꯇꯧꯗꯅ ꯀꯣꯟꯅ ꯅꯦꯠ ꯑꯣꯟ ꯇꯧꯔꯀꯥꯟꯗ ꯑꯣꯢꯅ ꯔꯤꯄ꯭ꯂꯥꯏ ꯂꯥꯛꯑꯦ
ꯑꯩ ꯀꯣꯜ ꯇꯧꯔꯛꯑꯦ
ꯑꯗꯨꯗꯤ ꯑꯩ ꯈꯪꯍꯧꯗ꯭ꯔꯦꯕ
ꯀꯔꯤ ꯋꯥꯔꯤ ꯁꯥꯟꯅꯁꯤꯔ ꯉꯔꯥꯡ ꯃꯣꯢꯒꯤ ꯀꯩꯗꯧꯔꯦꯕ
ꯅꯪ ꯍꯧꯖꯤꯛ ꯍꯥꯢ
ꯅꯪ ꯍꯧꯖꯤꯛ ꯍꯥꯢꯒꯦ ꯇꯩꯗꯣ ꯍꯥꯢꯔꯛꯄꯅꯦ ꯑꯁ ꯅꯪ ꯍꯥꯟꯅ ꯍꯥꯢꯔꯛꯑꯣꯁꯦ
ꯀꯌꯥꯝ ꯋꯥꯔꯤ ꯁꯥꯟꯅꯔꯒꯦꯕ ꯉꯁꯤ ꯀꯅꯥ ꯀꯅꯥ
ꯑꯩꯗꯤ ꯌꯥꯝ ꯁꯥꯟꯅꯗꯦꯗ ꯉꯁꯤꯗꯤ ꯊꯕꯛ ꯆꯠꯄꯅꯤꯅ ꯀꯔꯤ ꯁꯥꯟꯅꯒꯅꯤ ꯍꯧꯔꯛꯄꯗ ꯉꯥꯢꯔꯤ ꯃꯇꯦꯛ ꯑꯃ ꯆꯠꯂꯨꯏ ꯑꯗꯨꯒ ꯍꯜꯂꯛꯄ
ꯅꯨꯡꯉꯥꯏꯕ꯭ꯔꯥ
ꯅꯨꯡꯉꯥꯏꯕ꯭ꯔꯣ ꯑꯁ ꯑꯩ ꯍꯧꯖꯤꯛꯁꯦ ꯕ꯭ꯔꯦꯛ ꯁꯥꯡꯅ ꯂꯩꯔꯨꯔꯕꯅꯤꯅ ꯆꯠꯅꯤꯡꯗ꯭ꯔꯦꯅꯦ ꯑꯩꯒꯤ ꯋꯥꯈꯜꯗ ꯆꯠꯅꯤꯡꯕ ꯐꯥꯎꯗ꯭ꯔꯦ ꯆꯠꯅꯤꯡꯕ ꯐꯥꯎꯗ꯭ꯔꯦ ꯁꯨꯃꯥꯏꯅ ꯂꯦꯞꯄꯨꯕꯁꯦ ꯌꯥꯝ ꯇꯟꯗꯅꯦꯕ ꯁ꯭ꯀꯨꯜ ꯀꯥꯔꯤꯉꯩꯗꯁꯨ ꯑꯗꯨꯃꯥꯏꯅ ꯇꯧꯋꯤ
ꯅꯪ ꯍꯧꯖꯤꯛ ꯍꯥꯏꯒꯦ ꯇꯧꯔꯃꯤꯗꯤ ꯀꯩꯅꯣ ꯍꯥꯏꯔꯛꯑꯣ
ꯀꯔꯤ ꯑꯣꯏꯔꯤ ꯁꯅꯥꯁꯤꯔꯥ ꯏꯕꯥꯅꯤꯁꯦ ꯍꯥꯏꯅ ꯍꯥꯏꯒꯦ ꯇꯧꯕ
ꯋꯥꯔꯤꯁꯦ ꯑꯃ ꯍꯦꯛꯇ ꯁꯥꯟꯅꯔꯁꯨ ꯌꯥꯏ
ꯀꯔꯤ ꯋꯥꯔꯤ ꯑꯣꯢꯅ ꯁꯥꯟꯅꯁꯤꯔꯥ ꯅꯦ
ꯈꯜꯂꯣꯅꯦ
ꯅꯪꯁꯨ ꯈꯔ ꯄꯨꯊꯣꯛꯑꯣꯅ ꯅꯪꯅ ꯀꯣꯛ ꯈꯔ ꯂꯩꯒꯗꯧ ꯃꯥꯜꯂꯦ ꯋꯥꯡꯕ ꯍꯦꯟꯕꯅꯤꯅ
ꯖꯍꯥꯁ
ꯖꯍꯥꯁ
ꯅꯪꯗꯣ ꯑꯩꯒꯤ ꯑꯥ ꯊꯕꯥꯛꯇ ꯂꯩꯔꯝꯒꯗꯕ ꯅꯪꯒꯤ ꯍꯥꯏꯇꯣ
ꯂꯩꯔꯝꯅꯤ ꯂꯩꯔꯝꯅꯤ
ꯌꯦꯡꯉꯁꯤ ꯂꯥꯛꯑꯀꯥꯟꯗ ꯑꯣꯜꯂꯁꯤ
ꯑꯣꯜꯂꯁꯤ ꯑꯁ ꯊꯕꯥꯛꯇ ꯑꯣꯟꯕꯅꯤ ꯅꯨꯡꯉꯥꯏꯔꯣꯏ ꯏꯟꯆꯤꯇꯦꯞ ꯑꯣꯏꯅ ꯄꯨꯔꯧ
ꯑꯩ ꯢꯟꯆꯤꯇꯦꯞ ꯀꯩꯗꯧꯔꯒꯦ ꯊꯕꯥꯛꯇ ꯑꯣꯟꯕꯗꯣ
ꯍꯥ ꯃꯁꯤ ꯂꯦꯕꯦꯜ ꯁꯤꯗꯤ ꯊꯕꯥꯛꯇ ꯊꯝꯃꯒ ꯑꯣꯟꯗꯧ ꯅꯠꯇꯤꯌꯦ ꯅꯠꯇ ꯋꯥꯈꯜꯗꯤꯌꯥꯏꯒ ꯎꯝ ꯕꯥꯅꯤ ꯇꯝꯕꯤ ꯃꯌꯥꯏꯗ ꯍꯥꯏ ꯑꯣꯜꯂꯅ ꯊꯝꯄꯥꯛꯀ ꯂꯣꯏ ꯍꯣꯠꯅꯔꯒ ꯂꯩꯔꯗꯤ ꯃꯤꯅ ꯂꯝꯕꯤꯗ ꯀ ꯅꯪ ꯉꯁꯤ ꯂꯥꯛꯀꯅꯤ ꯍꯥꯢꯗꯥꯢꯅꯦ
ꯂꯋꯥꯏ
ꯂꯥꯎ ꯍꯥꯢꯔꯣ ꯍꯧꯖꯤꯛ ꯊꯦꯡꯃꯟꯗ꯭ꯔꯣ
ꯇꯜꯂꯤꯗ
ꯌꯥꯝ ꯂꯤꯒꯅꯤ
ꯄꯨꯡ ꯅꯤꯄꯥꯟꯃꯨꯛ ꯇꯥꯔꯗꯤ ꯁꯚꯦꯟ ꯊꯥꯔꯇꯤ ꯅꯥꯏꯟꯨ ꯇꯥꯕꯅꯤ
ꯍꯣꯏ ꯈꯪꯗꯤ ꯈꯪꯗꯅꯦ ꯅꯪꯁꯦ ꯀꯃꯥꯏꯅ ꯇꯧꯁꯤꯅ ꯀꯃꯥꯏꯅ ꯇꯧꯁꯤꯕ ꯂꯥꯛ ꯂꯥꯛ ꯌꯥꯔꯦ ꯀꯌꯥꯔ ꯑꯩꯗꯤ ꯆꯥꯛ ꯆꯥꯒ꯭ꯔꯦ ꯑꯅꯤꯔꯛ ꯊꯣꯡꯕꯗꯤ ꯌꯥꯝ ꯇꯜꯂꯦ ꯀꯃꯥꯏ ꯇꯧꯅꯤ ꯑꯃꯔꯛ ꯊꯣꯡꯕ ꯐꯥꯎ ꯌꯥꯝ ꯇꯜꯂꯦꯕꯀꯣ ꯑꯅꯤꯔꯛ ꯊꯣꯡꯉꯗꯤ ꯑꯩꯗꯤ
ꯑꯗꯨ ꯅꯪ ꯍꯌꯦꯡꯏꯋꯥꯏ ꯌꯨꯝ ꯄꯥꯟꯕꯗ ꯀꯃꯥꯏꯅ ꯇꯧꯅꯤ
ꯑꯗꯣ ꯑꯃꯔꯛꯀꯤꯗꯤ ꯑꯗꯨꯝ ꯊꯣꯡꯒꯅꯤꯅ
ꯑꯅꯤꯔꯛ ꯃꯤꯒꯤꯗꯤ ꯑꯅꯤꯔꯛ ꯆꯥꯕꯅꯤ ꯅꯪ ꯊꯣꯡꯗꯣꯏꯔꯤ ꯀꯃꯥꯏꯅ ꯇꯧꯕ
ꯑꯗꯨ ꯃꯇꯥꯡ ꯃꯇꯥꯡ ꯂꯥꯛꯀꯅꯤꯁꯦ ꯀꯩꯝ ꯈꯟꯂꯨꯅꯨ ꯃꯤꯁꯦ ꯁꯤꯆꯨꯋꯦꯁꯟ ꯃꯇꯨꯡ ꯃꯥꯒꯤ ꯃꯇꯥꯡ ꯃꯇꯥꯡ ꯂꯥꯛꯄ ꯊꯣꯛꯄ ꯀꯥꯟꯗꯗꯤ ꯏꯁ ꯇꯜꯂꯤꯒꯥꯏ ꯑꯗꯨꯅ ꯑꯩꯅ ꯑꯗꯨꯝ ꯍꯦꯟꯅ ꯊꯕꯛ ꯐꯕ꯭ꯔꯥ ꯈꯪꯄꯅꯠꯇꯦ
ꯐꯣꯔꯛꯄꯁꯨ ꯌꯥꯏ
ꯏꯁꯤꯁꯕꯤ ꯑꯥꯏ ꯊꯨꯟ ꯊꯥꯡꯒꯠꯂꯒ ꯑꯩ ꯑꯩ ꯑꯩ ꯑꯩ ꯇꯧꯔꯒꯦ ꯑꯩ ꯇꯧꯔꯒꯦ ꯀꯥꯏꯅ
ꯅ ꯣꯏ
ꯣꯌ ꯐ꯭ꯔꯦꯟ
ꯊꯨꯏꯌꯦ
ꯅꯠꯇꯦ ꯁꯨꯃꯥꯏꯅ ꯇꯧꯕ꯭ꯔ ꯀ ꯋꯥꯔꯤꯁꯦ ꯂꯤꯕ ꯍꯧꯔꯛꯑꯅꯤꯅꯦ ꯄꯨꯡ ꯀꯌꯥ ꯇꯥꯅꯣ
ꯇꯥꯗꯣꯔꯦ ꯑꯣꯡꯂꯤ ꯐꯤꯐꯇꯤ ꯁꯦꯀꯦꯟꯁ ꯃꯨꯛꯇ ꯉꯥꯢꯔꯦ
ꯑꯩ ꯋꯥꯔꯤ ꯁꯔꯥꯒꯦ ꯑꯁ ꯑꯁꯤ ꯂꯣꯏꯈ꯭ꯔꯁꯅꯨ ꯀꯩꯅꯣ ꯃꯔꯤ ꯇꯪꯈꯥꯏꯗ ꯂꯣꯏꯕꯗꯣ ꯌꯥꯝ ꯅꯨꯡꯉꯥꯏꯇꯦꯕ ꯅꯠꯇ꯭ꯔꯥ ꯇꯪꯈꯥꯏ ꯇꯥꯍꯔꯒ ꯉꯁꯥꯏ ꯃꯥꯒꯤꯗꯣ ꯌꯥꯝ ꯈꯪꯉꯦ ꯀꯥꯏꯅ
ꯗꯤꯜꯂꯤ